ꯍꯥꯂꯣ
ꯂꯩꯀꯥꯏꯒꯤ ꯄꯥꯈꯪ ꯁꯥ ꯇꯥꯕ꯭ꯔꯣ
ꯇꯥꯌꯦ ꯇꯥꯌꯦ ꯇꯥꯌꯦ ꯇꯥꯌꯦ
ꯑꯣ ꯀꯩꯗꯧꯔꯤꯅꯣ
ꯁꯨꯝ ꯁꯥꯂꯛ ꯊꯕꯛ ꯍꯜꯂꯛꯑꯒ ꯑꯗꯨꯝ ꯄꯣꯊꯥꯔꯤꯗ
ꯑꯣ ꯅꯣꯏ ꯂꯩꯀꯥꯏꯁꯤꯡ ꯆꯥꯛ ꯍꯤꯟꯖꯥꯡ ꯊꯣꯡꯉꯕ
ꯆꯥꯛ ꯏꯟꯁꯥꯡ ꯊꯣꯡ ꯊꯣꯡꯕ ꯀꯟꯅ ꯍꯣꯠꯅꯔꯤ
ꯀꯩ ꯏꯟꯁꯥꯡ ꯊꯣꯡꯉꯤꯅꯣ ꯀꯅꯥ ꯊꯣꯡꯉꯤꯅꯣ ꯍꯧꯖꯤꯛꯇꯤ
ꯈꯣꯏꯒꯤ ꯈꯣꯏ ꯏꯗꯣꯝꯆꯥꯅ ꯑꯗꯨꯝ ꯊꯣꯡꯉꯦꯗꯥ
ꯑꯣ ꯅꯣꯏꯃꯛ ꯅꯨꯡꯉꯥꯏꯕ ꯂꯩꯇꯦ
ꯀꯗꯥꯢꯗꯒꯤꯅꯦꯗꯥ ꯍꯤꯡꯅ ꯍꯤꯡꯅ ꯍꯤꯡꯉꯒ ꯐꯨꯝꯕ ꯍꯥꯏꯕ ꯄꯨꯟꯁꯤꯗꯣ ꯑꯣꯏꯔꯦꯅꯦ ꯍꯩ
ꯑꯁ ꯍꯩꯔꯦꯗꯥ ꯅꯣꯏꯒꯤ
ꯅꯣꯏꯒꯤ ꯈꯨꯉꯥꯡꯁꯤꯗꯤ ꯌꯥꯝ ꯍꯟꯕꯒ ꯌꯥꯝ ꯑꯍꯟꯒ ꯃꯥꯟꯈ꯭ꯔꯦꯀꯣ
ꯎꯝ ꯈꯔ ꯑꯍꯟ ꯑꯁ ꯑꯍꯟꯅꯤ ꯀꯩꯅꯣ ꯆꯍꯤ ꯀꯌꯥ ꯆꯍꯤ ꯎꯝ
ꯀꯨꯟꯕꯨ ꯁꯨꯔꯕꯣ
ꯆꯍꯤ ꯌꯥꯡꯈꯩꯃꯨꯛ ꯍꯦꯜꯂꯛꯑꯕꯅꯤꯅ ꯗꯨꯝ ꯋꯥꯉꯥꯡ ꯁꯉꯥꯡꯁꯨꯒꯣ ꯈꯔ ꯑꯍꯟꯅ ꯑꯗꯨꯝ ꯑꯣꯏꯕ ꯇꯥꯕ
ꯑꯁ ꯑꯗꯨꯗꯤ ꯄꯣꯊꯥ ꯊꯕꯛ ꯇꯧꯗ꯭ꯔꯁꯨ ꯄꯣꯊꯥꯔꯁꯨ ꯌꯥꯔꯅꯤꯅꯦ ꯑꯗꯨꯗꯤ
ꯍꯩꯁ ꯍꯟꯗꯛꯀꯤ ꯃꯁꯝꯖꯤꯗꯕꯨ ꯀꯗꯥꯏꯗꯒꯤ ꯄꯣꯊꯥꯕ ꯐꯪꯒꯅꯤ
ꯁꯣꯝꯒꯤ ꯑꯗꯨꯗꯤ ꯆꯍꯤ ꯌꯥꯡꯈꯩ ꯍꯦꯜꯂꯦ ꯍꯥꯏꯔꯗꯤ ꯏꯁꯨ ꯢꯁꯨ ꯅꯁꯨ ꯅꯨꯄꯤ ꯅꯁꯨ ꯅꯨꯄꯥ ꯐꯧ ꯎꯔꯝꯗꯧ ꯃꯥꯜꯂꯦꯕꯣ
ꯎꯝ ꯑꯩ ꯏꯁꯨ ꯅꯨꯄꯥ ꯑꯅꯤꯗꯤ ꯂꯩꯌꯦ ꯑꯗꯣ ꯃꯣꯏ ꯕꯣꯔꯗꯤꯡꯗ ꯊꯝꯒꯤꯕꯀꯣ
ꯑꯣ
ꯀꯨꯏꯔꯦ ꯎꯗꯕ ꯄꯥꯈꯪ ꯐꯥ ꯑꯗꯨꯗꯤ ꯆꯍꯤ ꯇꯔꯨꯛ ꯇ꯭ꯔꯦꯠ ꯈꯇꯪ ꯉꯥꯢꯔꯤ
ꯐꯔꯦ ꯐꯔꯦ ꯉꯟꯖꯥꯡ ꯉꯟꯇꯥ ꯌꯨꯝ ꯄꯥꯟꯊꯣꯛꯀꯗꯧꯕꯅꯦ
ꯅꯠꯇꯦꯃꯤ ꯑꯩꯅ ꯌꯨꯝ ꯄꯥꯟꯕ ꯅꯠꯇꯦꯕ ꯑꯩꯒꯤ ꯏꯁꯨ ꯅꯨꯄꯥꯗꯣ ꯍꯥꯏꯕꯅꯦꯗ
ꯅꯪ ꯌꯨꯝ ꯄꯥꯟꯗ꯭ꯔꯗꯤ ꯅꯁꯨ ꯅꯨꯄꯥ ꯀꯃꯥꯢꯟ ꯀꯥꯏꯗꯩ ꯂꯩꯗꯣꯏꯅꯣꯕ
ꯍꯣꯏꯅꯦ ꯑꯗꯨꯕꯨꯗꯤ ꯆꯨꯝꯕ
ꯑꯣ ꯑꯗꯨꯝ ꯍꯧꯖꯤꯛꯀꯥꯟꯗꯤ ꯑꯗꯨꯝ ꯍꯥꯏꯕꯗꯤ ꯃꯇꯝ ꯃꯇꯝꯒꯤꯅꯤꯅ ꯑꯗꯨꯝ ꯄꯥꯟꯗ꯭ꯔꯁꯨ ꯌꯥꯔꯕ ꯃꯥꯜꯂꯦꯗ
ꯀꯥꯟꯅꯦ ꯑꯗꯨ ꯌꯥꯗꯦ
ꯌꯥꯗꯦ
ꯍꯥꯏꯗꯤ ꯎꯝ ꯌꯥꯗꯦ ꯌꯥꯗꯦ
ꯌꯥꯔꯝꯗꯧ ꯃꯥꯟꯕ ꯃꯐꯝ ꯍꯥꯏꯕꯗꯤ ꯃꯄꯥꯜꯂꯣꯝꯗꯗꯤ ꯌꯥꯝ ꯆꯠ ꯅꯗꯥꯢ ꯍꯥꯏꯗꯤ ꯅꯣꯏ ꯂꯩꯀꯥꯏꯗꯁꯨ ꯅꯣꯏꯔꯣꯝꯗꯁꯨ ꯁꯨ ꯃꯥꯏꯟ ꯆꯠꯅꯔꯝꯗꯥꯢ ꯆꯠꯂꯅ
ꯑꯁ ꯃꯤꯌꯣꯏꯕꯒꯤ ꯄꯨꯟꯁꯤ ꯍꯥꯏꯕꯖꯦ ꯄꯨꯟꯁꯤꯒꯤ ꯈꯣꯡꯆꯠ ꯂꯩꯌꯦꯅꯦꯍꯦ
ꯑꯁ ꯑꯗꯨ ꯈꯪꯉꯝꯃꯗꯤ ꯌꯥꯔꯦꯅꯦ ꯑꯗꯨꯗꯤ
ꯎꯝ ꯄꯨꯟꯁꯤꯒꯤ ꯈꯣꯡꯆꯠ ꯍꯥꯏꯁꯤꯗꯤ ꯂꯩꯗꯅꯥ ꯃꯤꯌꯣꯏꯕꯒꯤ ꯄꯨꯟꯁꯤ ꯑꯅꯧꯕ ꯄꯨꯟꯁꯤ ꯍꯥꯏꯔꯤꯗꯣ
ꯑꯅꯧꯕ ꯄꯨꯟꯁꯤꯗꯣ ꯋꯥꯔꯤ ꯄꯨꯟꯁꯤ
ꯑꯅꯧꯕ ꯄꯨꯟꯁꯤ ꯍꯥꯏꯗꯤ ꯂꯩꯗꯅ ꯑꯗꯨꯝ ꯌꯥꯝ ꯂꯩꯌꯦꯕ
ꯂꯩꯌꯦ ꯂꯩꯌꯦ
ꯑꯗꯨꯕꯨ ꯑꯩꯅ ꯏꯁꯨ ꯏꯁꯨ ꯅꯨꯄꯥ ꯎꯗꯕꯖꯦ ꯊꯥ ꯇꯔꯨꯛ ꯗꯨꯝ ꯁꯨꯔꯦꯕꯣ
ꯑꯩꯗꯤ ꯀꯨꯏꯔꯦ ꯑꯍꯥꯏꯕꯗꯨꯗꯗꯤ ꯆꯍꯤ ꯑ ꯑꯅꯤ ꯑꯍꯨꯝꯒ ꯎꯗꯕ ꯆꯥꯔ ꯈꯜꯂꯤꯕ ꯊꯥ ꯇꯔꯨꯛꯗꯤ ꯀꯩꯁꯨ ꯅꯠꯇꯦꯅꯦ ꯑꯉꯥꯡꯁꯤꯡ ꯂꯥꯏꯔꯤꯛ ꯇꯝꯕ ꯆꯠꯂꯗꯤ ꯆꯍꯤ ꯑꯅꯤ ꯑꯍꯨꯝ ꯐꯥꯎ ꯍꯜꯂꯛ ꯇꯕꯁꯨ ꯌꯥꯎꯕꯅꯤꯅꯦ
ꯅꯠꯇꯦꯅꯦ ꯑꯉꯥꯡ ꯑꯉꯥꯡ ꯃꯆꯥꯗꯨꯕꯨ ꯀꯃꯥꯏꯅ ꯆꯍꯤ ꯑꯅꯤ ꯑꯍꯨꯝꯒꯤ ꯊꯥꯗꯣꯛꯇꯣꯏꯅꯣꯅꯦ
ꯃꯄꯥꯟꯗ ꯊꯥꯗꯣꯛꯑꯗꯤ ꯁꯨꯃꯥꯏꯟ ꯇꯧꯗꯣꯏꯅꯤꯅꯦ ꯑꯗꯤ ꯅꯛꯄꯗꯒ ꯊꯥꯗꯣꯛꯑꯗꯤ ꯀꯥꯏꯗꯦ ꯑꯗꯨꯕꯨꯗꯤ ꯑꯗꯨꯝ ꯍꯞꯇꯥꯗꯁꯨ ꯑꯗꯨꯝ ꯎꯅꯕ ꯌꯥꯏꯌꯦ ꯍꯥꯏꯕꯗꯤ ꯇꯣꯏꯅ ꯊꯦꯡꯅꯗꯧꯕꯅꯦꯀꯣ ꯑꯉꯥꯡꯁꯤꯗꯤ ꯀꯔꯤ ꯀꯔꯤ ꯗꯧꯒꯦ ꯍꯥꯏꯕꯗꯨ ꯈꯔꯁꯨ ꯌꯦꯡꯁꯤꯟꯒꯗ ꯗꯧꯅꯦꯍꯦ ꯁꯨꯃꯥꯏꯅ ꯃꯞ ꯑꯗꯨꯝ ꯊꯥꯗꯣꯛꯄ ꯌꯥꯗꯦꯀꯣ ꯃ ꯊꯟꯗ ꯅꯠꯇ꯭ꯔꯗꯤ ꯍꯥꯏ ꯌꯦꯋꯥꯏꯖꯦ ꯁꯦꯔꯥꯟ ꯇꯨꯔꯥꯟ ꯎꯜꯇꯥ ꯄꯨꯜꯇꯥ ꯊꯣꯛꯑ ꯂꯥꯛꯆꯅꯤ
ꯑꯗꯨꯕꯨꯗꯤ ꯆꯨꯝꯗꯤ ꯆꯨꯝꯃꯦꯕ ꯑꯗꯣ ꯑꯩꯈꯣꯏꯅ ꯎꯅꯕꯒꯗꯕꯗꯣ ꯈꯔ ꯄꯩꯁꯥ ꯋꯥꯕ ꯍꯥꯏ ꯇꯌꯦꯀꯣ
ꯄꯩꯁꯥꯅ ꯎꯅꯗꯧꯕ ꯅꯠꯇꯦꯅꯦ ꯅꯪꯅ ꯎꯗ ꯎꯅꯗꯧꯕꯅꯤꯅꯦ ꯈꯣꯡꯅꯁꯨ ꯆꯠ ꯍꯥꯏꯕꯗꯤ ꯎꯕꯨ ꯎꯅꯤꯡ ꯆꯤꯡꯗꯗꯤ ꯈꯣꯡꯅꯁꯨ ꯆꯠꯄ ꯌꯥꯏꯌꯦꯅꯦ
ꯑꯁ ꯍꯟꯗꯛꯀꯤ ꯃꯇꯝꯗꯣ ꯈꯣꯡꯅ ꯀꯛꯇ ꯀꯃꯥꯏꯅ ꯆꯠꯇꯣꯏꯅꯣꯅꯦ ꯍꯦ
ꯑꯣ ꯍꯣ
ꯒꯥꯔꯤ ꯒꯥꯔꯤ ꯒꯥꯔꯤ ꯅꯠꯇ꯭ꯔꯗꯤ ꯀꯩꯁꯨ ꯇꯧꯕ ꯌꯥꯗ꯭ꯔꯦ ꯍꯥꯏꯗꯨꯔꯥ
ꯎꯝ ꯒꯥꯔꯤ ꯄꯩꯁꯥ ꯅꯠꯇꯗꯤ ꯀꯩꯁꯨ ꯇꯧꯕ ꯌꯥꯗ꯭ꯔꯦ
ꯑꯩꯈꯣꯏꯗꯤ ꯊꯥꯏꯅ ꯊꯥꯏꯅ ꯑꯉꯥꯡ ꯑꯣꯏꯔꯤꯉꯩꯗꯗꯤ ꯑꯁ ꯂꯥꯞ ꯊꯥꯞꯄ ꯊꯥꯞꯄꯗ ꯆꯠꯂꯤꯅꯤꯅꯦ ꯑꯩꯈꯣꯏꯗꯤ ꯀꯤꯂꯣ ꯃꯤ ꯇꯔ ꯑꯅꯤ ꯑꯍꯨꯝꯁꯦ ꯀꯔꯤꯁꯨ ꯅꯠꯇꯕꯤꯗ ꯑꯗꯨꯝ ꯑꯊꯥꯞ ꯑꯊꯥꯞꯄꯗꯁꯨ ꯆꯠꯂꯤꯅꯤꯅꯦ ꯑꯂꯥꯞꯄꯗꯀꯣ ꯑꯗꯨꯗꯨ ꯑꯗꯨꯁꯨ ꯃꯅꯤꯡꯗ ꯑꯩꯈꯣꯏꯒꯤ ꯈꯥꯎꯗꯣ ꯑꯥ ꯑꯥ ꯑꯆꯧ ꯑꯆꯧꯕ ꯄꯣꯠꯆꯩ ꯍꯥꯞꯄꯒꯀꯣ ꯍꯥꯏꯕ ꯗꯤ ꯑꯔꯨꯝ ꯑꯔꯨꯝꯕ ꯄꯣꯠꯆꯩ ꯍꯥꯞꯄꯒ ꯊꯥꯡꯉꯥ ꯆꯠꯂꯤꯅꯤꯅꯦ ꯑꯗꯨꯁꯨ ꯀꯔꯤꯁꯨ ꯅꯠꯇꯦꯅꯦ ꯑꯩꯈꯣꯏ ꯃꯇꯝꯗꯗꯤ
ꯃꯣꯏ ꯃꯇꯝꯗ ꯂꯩ ꯑꯩꯈꯣꯏ ꯃꯇꯝꯗꯗꯤ ꯁꯃꯨ ꯊꯥꯡꯒ ꯆꯠꯂꯤꯅꯤ ꯀꯩꯅꯣ
ꯑꯗꯨꯒ ꯍꯤꯍꯥ ꯑꯣꯏꯔꯝꯅꯤ ꯁꯥꯃꯨꯒꯅ ꯅꯦ ꯁꯒꯣꯜꯒ ꯁꯃꯨ ꯒ ꯁꯟꯒ ꯀꯣ
ꯎꯝ
ꯑꯩꯈꯣꯏꯗꯤ ꯁꯥꯃꯨ ꯁꯟꯗꯣ ꯂꯥꯏꯔꯤ ꯑꯩꯈꯣꯏꯗꯤ ꯎꯠ ꯀꯥ ꯍꯥꯏꯗ ꯑꯃ ꯀꯩꯕ
ꯃꯉꯛ ꯌꯥꯝ ꯁꯥꯡꯕꯗꯣ ꯎꯠ ꯍꯥꯏꯕꯅꯤꯀꯣ
ꯎꯠ ꯎꯠ
ꯑꯗꯨꯐꯥꯎ ꯑꯩꯈꯣꯏꯁꯨ ꯃꯇꯝ ꯂꯥꯑꯦꯅꯦ ꯑꯗꯨ ꯃꯇꯝ ꯗꯨꯗꯁꯨ
ꯏꯁ ꯅꯣ ꯑꯗꯨ ꯑꯗꯨꯝ ꯈꯜꯂꯨꯔꯒ ꯅꯪꯁꯤꯗꯤ ꯕꯤ ꯁꯤ ꯒꯤ ꯃꯤ ꯃꯥꯜꯂꯦꯅꯦ
ꯈꯟꯂ ꯅꯨꯅꯦ ꯑꯣꯏꯔꯕꯅꯤꯅꯦ
ꯕꯤ ꯁꯤꯒꯤ ꯑꯣꯏ ꯕꯤ ꯁꯤꯒꯤ ꯃꯤꯗꯤ ꯑꯣꯏꯔꯝ
ꯑꯩꯗꯤ ꯅꯣꯏꯕꯨꯁꯦ ꯑꯅꯤꯔꯛ ꯑꯍꯨꯝꯔꯛ ꯄꯣꯛꯑꯁꯨ ꯌꯥꯔꯕꯅꯤꯅꯦ
ꯑꯁ ꯂꯣꯏꯔꯦ ꯍꯦ ꯅꯥꯕ ꯑꯁꯦꯡꯕ
ꯑꯩ ꯑꯁ ꯑꯩꯗꯤ ꯅꯣꯏ ꯑꯩꯗꯤ ꯅꯣꯏ ꯑꯉꯥꯡ ꯑꯣꯏꯔꯦꯅ ꯈꯜꯂꯤꯅꯤꯅꯦ
ꯍꯩꯁ ꯑꯉꯥꯡꯗꯤꯦ ꯅꯠꯇ꯭ꯔꯕꯅꯦꯍꯦ ꯑꯩꯁꯨ ꯅꯨꯄꯥ ꯎꯔꯦ ꯑꯩꯁꯨ ꯅꯨꯄꯤ ꯎꯔꯦ ꯀꯩ ꯍꯥꯅꯤꯡꯉꯥꯏ ꯂꯩꯒꯦ ꯁꯤꯗꯥ ꯑꯗꯣ ꯍꯥꯏꯔꯒ ꯅꯣꯏꯕꯨ ꯀꯩ ꯀꯩ ꯍꯣꯠꯅꯔꯤꯒꯦ ꯍꯟꯗꯛꯄꯨ
ꯑꯩꯈꯣꯏꯗꯤ ꯀꯩꯁꯨ ꯍꯣꯠꯅꯗꯦꯗ ꯍꯧꯖꯤꯛ ꯑꯉꯥꯡꯁꯤꯡꯁꯨ ꯁꯨꯇꯤ ꯐꯪꯕꯒꯤ ꯍꯣ ꯑꯩꯈꯣꯏꯁꯨ ꯄꯣꯊꯥꯔꯤꯅꯦ ꯍꯧꯖꯤꯛꯇꯤ ꯊꯕꯛ ꯂꯩꯇꯕꯅꯤꯅ ꯆꯥꯛ ꯆꯥꯔꯅꯤ ꯃꯨꯛ ꯊꯛꯑꯅꯤ ꯊꯣꯡꯔꯅꯤ ꯊꯣꯡ ꯊꯥꯛꯑꯅꯤ ꯆꯥꯔꯅꯤ ꯃꯨꯛ ꯇꯨꯝꯔꯅꯤ ꯍꯧꯒꯠꯂꯅꯤ ꯁꯤꯅꯤ ꯅꯤꯅꯦ ꯉꯥꯏꯍꯥꯛꯀꯤꯅꯤꯗ ꯁꯤꯁꯨ ꯀꯨꯏꯔꯔꯣꯏ
ꯉꯥꯏꯍꯥꯛꯀꯤ ꯄꯨꯟꯁꯤꯗ ꯏꯟꯖꯣꯏ ꯇꯧꯍꯧ ꯍꯥꯏꯕꯗꯣ ꯈꯪꯗ꯭ꯔꯣ ꯅꯨꯡꯉꯥꯏꯍꯧ ꯍꯥꯏꯕꯗꯣ
ꯑꯗꯨꯅꯦ ꯑꯩꯈꯣꯏꯁꯨ ꯅꯨꯡꯉꯥꯏꯍꯧꯔꯤꯅꯤꯅꯦ ꯑꯗꯨꯗ
ꯎꯝ
ꯑꯣꯏꯔꯔꯣꯏꯅꯦ ꯑꯗꯨꯁꯨ ꯅꯨꯡꯉꯥꯏꯇꯦꯅꯦ ꯈꯜꯂꯒ ꯊꯕꯛ ꯈꯣꯡ ꯈꯣꯡ ꯈꯨꯠ ꯆꯣꯠꯂꯗꯤ ꯇꯤꯟ ꯆꯣꯠꯂꯦ ꯍꯥꯏꯅꯠꯇ ꯍꯥꯏꯗ ꯊꯥꯏꯅ
ꯎꯝ ꯌꯥꯝ ꯍꯥꯏꯅꯕꯅꯤ
ꯑꯗꯨꯅꯦꯕ ꯑꯩꯈꯣꯏꯁꯨ ꯁꯨꯃꯥꯏꯅ ꯇꯧꯋꯦꯕ ꯊꯕꯛ ꯂꯦꯞꯄꯦ ꯆꯥꯗ꯭ꯔꯦꯀꯣ
ꯊꯕꯛ ꯂꯦꯞꯄꯦ ꯆꯥꯗ꯭ꯔꯦ
ꯑꯗꯨꯅꯦ
ꯗꯨꯃꯥꯏꯗꯤ ꯑꯣꯏꯔꯝ ꯃꯣꯢꯍꯦ
ꯑꯣꯌꯦꯍꯦ ꯊꯕꯛ ꯊꯕꯛ ꯁꯨꯗ꯭ꯔꯗꯤ ꯀꯅꯥ ꯄꯩꯁꯥ ꯄꯤꯅꯤ
ꯑꯗꯨꯕꯨꯗꯤ ꯆꯨꯝꯕ
ꯑꯥ ꯍꯧꯖꯤꯛꯀꯥꯟ ꯂꯩꯀꯥꯏ ꯂꯩꯀꯥꯏꯁꯤꯡꯗꯤ ꯀꯤꯔꯤ ꯀꯤꯔꯤ ꯇꯧꯅꯔꯤꯒꯦ
ꯍꯧꯖꯤꯛꯀꯥꯟ ꯑꯁ ꯍꯧꯖꯤꯛꯀꯥꯟ ꯂꯩꯀꯥꯏꯁꯤꯡꯁꯤꯗꯤ ꯂꯣꯏꯔꯦꯍꯦ ꯄꯨꯔꯥ ꯖꯨꯋꯥꯔ ꯍꯥꯏꯕꯒ ꯆꯞ ꯃꯥꯟꯅꯕꯅꯦ ꯍꯟꯗꯛꯁꯤ
ꯑꯣ ꯑꯣꯏꯌꯦ ꯑꯣꯏꯌꯦ ꯍꯧꯖꯤꯛꯇꯤ ꯁꯥꯟꯅꯕꯒꯤ ꯃꯇꯝꯅꯤꯅꯀꯣ ꯕꯣꯜ ꯀꯥꯎꯕꯒꯤ ꯃꯇꯝꯅꯤꯅ ꯑꯩꯈꯣꯏꯁꯨ ꯀꯟꯅ ꯌꯦꯡꯉꯤꯗ ꯅꯣꯏꯁꯨ ꯌꯦꯡꯔꯝꯅꯤꯗ
ꯌꯦꯡꯉꯦ ꯑꯗꯨꯕꯨ ꯌꯦꯡꯕꯗꯤ ꯌꯦꯡꯉꯦ ꯑꯗꯣ ꯑꯁ ꯈꯪꯒꯔꯦꯅ ꯍꯟꯗꯛꯁꯦ
ꯑꯣ ꯅꯣꯏꯁꯨ ꯉꯝ ꯍꯥꯏꯕꯗꯤ ꯉꯝꯒꯗꯧꯕ ꯗꯨꯗ ꯍꯥꯏꯕꯗꯤ ꯍꯥꯏ ꯌꯦꯡꯗ꯭ꯔꯒ ꯄꯣꯛꯕꯁꯤꯡꯗꯨꯗ ꯁꯞꯄꯣꯠ ꯇꯧ ꯂꯩꯔꯕꯣ ꯅꯣꯏꯁꯨ
ꯑꯥ ꯑꯩꯒꯤꯗꯤ ꯑꯗꯨꯝ ꯉꯝꯃꯦꯗ ꯁꯥꯟꯅꯕꯁꯤꯡꯗꯣ ꯑꯗꯨꯝ ꯉꯥꯝꯃꯒ ꯂꯩꯕꯀꯣ ꯑꯗꯨ ꯑꯣꯏ
ꯑꯗꯨ ꯑꯣ ꯑꯗꯨꯗꯤ ꯇꯧꯗꯥꯁꯨ ꯌꯥꯔꯦꯗ ꯈꯪꯉꯕꯅꯤꯅꯀꯣ ꯑꯩꯁꯨ ꯑꯣꯏꯌꯦꯕ ꯁꯟꯅ ꯗꯔꯤ ꯉꯩꯗꯥꯀꯣ ꯍꯧꯗꯔꯤꯉꯩꯗꯤ ꯑꯩꯗꯤ ꯑꯁꯤ ꯉꯝꯃꯅꯤ ꯍꯥꯏꯕ ꯑꯗꯨꯝ ꯋꯥꯈꯟ ꯑꯗꯨꯝ ꯉꯝꯈꯔꯦ ꯋꯥꯈꯟꯗ ꯈꯠꯇꯅꯤ ꯑꯗꯨ ꯂꯦꯡꯕꯗꯨꯁꯨ ꯉꯝꯃꯝꯃꯤꯅꯦ
ꯂꯣꯏꯔꯦ ꯂꯥꯏꯋꯥ ꯈꯪꯕ ꯃꯥꯜꯂꯦ ꯅꯪꯁꯤꯗꯤ
ꯑꯁ ꯑꯗꯨꯃꯛꯇꯤ ꯅꯠꯇꯦꯍꯦ
ꯑꯦ
ꯑꯗꯨꯝ ꯍꯥꯏꯕꯗꯤ ꯌꯦꯡꯕꯗꯀꯣ ꯍꯥꯏꯕꯗꯤ ꯁꯤꯁꯤ ꯀꯟꯒꯅꯤ ꯁꯤꯁꯤ ꯃꯨꯕꯥ ꯖꯥꯠꯁꯦ ꯈꯤꯇꯪ ꯀꯥꯟꯗꯤ ꯀꯟꯕꯅꯦꯀꯣ ꯅꯪ ꯅꯍꯥꯟꯁꯨ ꯍꯥꯏꯗꯥꯢ ꯃꯨꯕꯖꯥꯠꯁꯦ ꯀꯥꯡꯒꯁꯦ ꯀꯛꯆꯦꯡꯒꯁꯦ ꯀꯤꯒ ꯍꯥꯏꯗꯥꯢ
ꯎꯝ
ꯗꯨꯝ ꯃꯃꯥ ꯃꯄꯥꯡꯒꯜꯁꯨ ꯌꯥꯝ ꯀꯜꯂꯦꯅꯦ ꯑꯗꯨꯒꯤꯅꯤ ꯑꯩꯗꯤ ꯑꯗꯨ ꯑꯗꯨꯒꯤꯅꯤꯅꯦ ꯑꯗꯨ ꯁꯦꯠꯅ ꯁꯥꯟꯅꯕ ꯌꯦꯡꯕꯗꯁꯨꯀꯣ ꯃꯁꯛ ꯌꯦꯡꯕꯗꯀꯣ ꯑꯁꯤꯁꯦ ꯃꯣꯏꯒꯤ ꯀꯨ ꯁꯅꯥꯁꯦ ꯑꯗꯨꯝ ꯐꯖꯩꯌꯦ ꯃꯣꯏ ꯉꯝꯅꯤꯅ
ꯑꯗꯨꯝ ꯋꯥꯈꯟꯗ ꯂꯧꯔꯦꯕ ꯌꯦꯡꯗ꯭ꯔꯁꯨ ꯈꯪꯉꯕꯅꯦ ꯑꯗꯨꯏꯅꯦ ꯅꯪꯅ ꯃ ꯇꯝ ꯃꯔꯛ ꯃꯔꯛꯇꯀꯣ ꯃꯇꯝ ꯂꯩꯇ꯭ꯔꯗꯤ ꯌꯦꯡꯉꯥꯏꯒ ꯃꯇꯝ ꯐꯪꯗ꯭ꯔꯗꯤ ꯑꯩꯉꯣꯟꯗ ꯍꯥꯏꯔꯛꯑꯣ ꯌꯥꯅꯤ ꯑꯩꯅ ꯍꯥꯏꯕꯤꯒꯦ
ꯁꯥꯅꯥꯗ꯭ꯔꯤꯉꯩꯗ ꯅꯪꯅ ꯁꯥꯅꯥꯗ꯭ꯔꯤꯉꯩꯗ ꯅꯪꯅ ꯍꯥꯏꯒꯦ ꯍꯥꯏꯔꯣ
ꯍꯣꯏꯅꯦ ꯑꯕꯨꯡꯔꯥ ꯍꯣꯏ ꯉꯝꯗ꯭ꯔꯗꯤ ꯑꯗꯨꯝ ꯄꯔꯗꯤ ꯑꯩꯅ ꯑꯗꯨꯝ ꯅꯪꯒꯤ ꯍꯥꯏꯕꯗꯤ ꯅꯪꯅ ꯊꯥꯖꯕꯩꯗꯣ ꯃꯃꯟꯗꯨ ꯄꯤꯒꯦꯅ ꯅꯪ ꯉꯝꯕꯣ ꯄꯣꯔꯗꯤ
ꯗꯨ ꯅꯪꯒꯤ ꯋꯥꯔꯤꯁꯤꯗꯤ ꯑꯃꯨꯕꯁꯤꯡꯅ ꯉꯝꯒꯅꯤ ꯍꯥꯏꯁꯤꯅꯦꯕ ꯅꯪꯅ
ꯍꯣꯏ ꯍꯣꯔꯦꯟꯁꯨ ꯌꯦꯡꯉꯨꯀꯣ ꯍꯣꯔꯦꯟꯒꯤꯁꯦ ꯈꯪꯗꯦꯅꯦ ꯑꯉꯧꯕꯁꯤꯅ ꯉꯝꯗꯧ ꯃꯥꯜꯂꯦꯅꯦ ꯁꯤꯥꯉꯥꯢ ꯍꯣꯔꯦꯟꯒꯤꯗꯤ ꯑꯩ ꯍꯥꯏꯕ ꯉꯝꯗꯦꯅꯦ
ꯑꯣꯔꯦꯡꯒꯤꯗꯤ ꯑꯉꯥꯎꯕꯅ ꯉꯝꯉ ꯃꯥꯜꯂꯦ
ꯌꯦꯡꯉꯁꯤ
ꯑꯉꯧꯕꯗꯣ ꯑꯩꯗꯤ ꯑꯉꯧꯕꯗꯣ ꯑꯗꯨꯝ ꯊꯥꯖꯩꯗ
ꯑꯣ ꯊꯥ ꯑꯗꯨꯝ ꯍꯣꯏ ꯃꯣꯏꯗꯤ ꯑꯗꯨꯝ ꯉꯝꯃ ꯂꯥꯛꯑꯕꯅꯤꯅꯀꯣ
ꯎꯝ
ꯉꯝꯃ ꯂꯥꯛꯄꯅꯤꯅ ꯍꯥꯏꯕꯗꯤ ꯑꯗꯨꯝ ꯉꯝꯕꯁꯨ ꯌꯥꯏ
ꯃꯤ ꯃꯌꯥꯝꯅ ꯊꯥꯖꯔꯤꯅꯤꯅꯦ ꯍꯨꯖꯤꯛ ꯉꯁꯤꯒꯤꯗꯤꯀꯣ ꯍꯣꯔꯦꯟꯒꯤ ꯗꯤ ꯃꯤ ꯃꯌꯥꯝꯅ ꯊꯥꯖꯔ ꯂꯩꯔꯕꯅꯦ ꯑꯗꯨ ꯑꯉꯧꯕꯁꯤꯡꯕꯨ
ꯃꯤꯅꯦ ꯆꯨꯝꯃꯦꯅꯦ ꯑꯗꯨꯕꯨꯗꯤ ꯑꯗꯣ ꯑꯉꯧꯕꯁꯤꯡ ꯉꯁꯤ ꯁꯥꯟꯅꯒꯗꯕꯁꯦ ꯑꯩꯅ
ꯇꯥꯕ꯭ꯔꯥ ꯅꯈꯣꯟꯖꯦ ꯇꯠꯂꯦꯅꯦ ꯃꯔꯛꯇ ꯀꯩꯗꯧꯔ ꯂꯩꯔꯤꯕꯅꯣ ꯇꯥꯕ꯭ꯔꯣ
ꯊꯕꯛ ꯀꯟꯕ ꯃꯥꯜꯂꯦꯗ
ꯑꯩ ꯈꯣꯟꯖꯦꯟ ꯇꯥꯗꯤ ꯍꯥꯏꯔꯣ
ꯍꯣꯏ ꯃꯔꯛ ꯃꯔꯛꯇ ꯇꯠꯄ ꯋꯥꯅꯦꯗ
ꯑꯣ ꯅꯣꯏꯒꯤꯅ ꯑꯣꯏꯔꯝꯅꯤ ꯅꯣꯏꯒꯤꯅ ꯑꯣꯏꯔꯝꯒꯅꯤ
ꯑꯣ ꯊꯕꯛ ꯁꯨꯕ꯭ꯔꯥ ꯀꯩꯗꯧꯔꯤꯅꯣ
ꯊꯕꯛ ꯀꯟꯅ ꯁꯨꯔꯤꯌꯦ
ꯅꯣꯏꯔꯣꯝꯗ ꯂꯩꯁꯥꯕꯤ ꯌꯥꯝꯃꯦ ꯍꯥꯏꯗꯥꯢ
ꯂꯩꯁꯥꯕꯤ
ꯍꯣꯏ
ꯀꯗꯥꯢꯗꯒꯤ ꯂꯩꯁꯥꯕꯤꯅꯣꯗ
ꯂꯩꯁꯥꯕꯤꯕꯨ ꯌꯥꯝꯃꯗꯤ ꯀꯔꯤ ꯊꯕꯛ ꯁꯨꯅꯤꯉꯥꯏ ꯂꯩꯔꯤꯒꯦ
ꯅꯨꯄꯥꯁꯨ ꯊꯕꯛ ꯁꯨꯕ ꯌꯥꯗꯦ ꯍꯥꯏꯕꯗꯤ ꯂꯩꯇꯦꯗꯅ
ꯑꯗꯨꯝ ꯅꯨꯄꯥꯗꯤ ꯊꯕꯛ ꯈꯔ ꯀꯜꯂꯦꯅ ꯀꯔꯤ ꯁꯨꯔ ꯂꯩꯕ꯭ꯔꯣ ꯊꯕꯛ ꯁꯨꯕ ꯃꯥꯜꯂꯦꯗ ꯅꯪꯖꯦ ꯐꯤ ꯁꯨꯕ꯭ꯔꯥ ꯇꯥꯏꯌꯦꯀꯣ ꯃꯥꯜꯂꯦꯕ ꯅꯪꯒꯤ ꯈꯨꯉꯥꯡꯗꯨꯒ ꯃꯥ ꯅꯪꯒꯤ
ꯍꯣꯏꯅꯦ ꯍꯣꯏꯅꯦ
ꯍꯞꯇꯥ ꯀꯌꯥ ꯁꯨꯔꯦ ꯍꯥꯏꯔ
ꯑꯧ ꯊꯥ
ꯍꯞꯇꯥ ꯅꯠꯇꯦ
ꯑꯗꯨꯅꯦ ꯑꯩꯅ ꯍꯥꯏꯔꯤꯗꯣ ꯍꯧꯖꯤꯛ ꯁꯨꯅꯨꯉꯥꯏ ꯌꯥꯏ ꯌꯥ